ꯒꯨꯗ ꯏꯚꯅꯤꯡ ꯒꯨꯗ ꯏꯚꯅꯤꯡ
ꯨꯕꯤꯅꯤ ꯒꯨꯕꯤꯅꯤꯅꯨꯡꯉ꯭ꯔꯣ
ꯀꯩꯗꯧꯔꯦ ꯅꯨꯡꯉꯥꯏꯔꯤ ꯅꯨꯡꯉꯥꯏꯔꯤ ꯀꯃꯥꯏ ꯀꯃꯥꯏꯅ ꯇꯧꯔꯤꯒꯦ ꯑꯩ
ꯑꯁ ꯑꯗꯨꯝ ꯂꯩꯔꯦ ꯍꯥꯏꯇꯥꯔꯦ ꯏꯁꯥꯌꯨ ꯉꯍꯥꯛꯇꯪ ꯁꯥꯟꯅꯔꯨꯕꯒꯤ ꯆꯥꯝꯊꯣꯛꯑꯝꯕꯅꯤ
ꯑ ꯑꯁ ꯌꯥꯏ ꯌꯥꯏ ꯌꯥꯏ ꯌꯥꯏ ꯌꯥꯏ ꯀꯩ ꯀꯩ ꯁꯥꯔꯛꯏꯅꯣ ꯑꯩꯗꯤ ꯐꯝꯕꯅꯤ ꯁꯨꯝ ꯐꯝꯕꯅꯦ ꯑꯩꯗꯤ
ꯑꯣ ꯑꯣꯀꯦ ꯑꯣꯀꯦ ꯑꯣ ꯕꯣ ꯀꯥꯎꯔꯨꯕ ꯂꯩꯀꯥꯏ ꯑꯉꯥꯡ ꯀꯩꯒ
ꯄ ꯏꯁ ꯃꯩ ꯆꯠꯂꯦ ꯑꯗꯨꯗꯤ
ꯍꯨꯝ ꯍ ꯕꯣꯜ ꯁꯥꯟꯅꯗ ꯀꯨꯏꯔꯦꯗ ꯕꯣꯜ ꯁꯥꯟꯅꯗ ꯀꯨꯏꯔꯦꯗ ꯉꯔꯥꯡ ꯅꯍꯥꯟꯗꯨ ꯑꯍꯟꯕ ꯑꯃ ꯂꯩꯔꯨꯕ ꯑꯗꯨꯅ ꯁꯨꯝ ꯁꯪꯒꯥꯕ ꯑꯣꯏꯅꯀꯣ
ꯑꯣ ꯌꯥꯏ ꯌꯥꯏ ꯌꯥꯏ ꯑꯣ ꯀꯩꯀꯩ ꯑꯩ ꯁꯨꯝ ꯐꯝꯃꯝꯕꯅꯦ ꯄꯣꯊꯥꯔꯝꯕꯅꯦ ꯃꯁꯤ ꯑꯩꯁꯨ ꯉꯁꯥꯏꯒꯤ ꯄ꯭ꯔꯦꯛꯇꯤꯁ ꯈꯔ ꯇꯧꯔꯝꯃꯦ
ꯑ
ꯑꯗꯨꯒ ꯄꯣꯊꯥꯔꯝꯕꯅꯦ ꯍꯟꯗꯛ ꯑꯩꯒꯤ ꯀꯩꯅꯣꯗꯣ ꯍꯟꯗꯛ ꯇꯥꯔꯤꯛ ꯂꯥꯏꯌ ꯇꯔꯤꯛ ꯀꯨꯟ ꯊꯔꯥ ꯁꯦ
ꯑꯥ ꯑꯥ
ꯁꯤꯗ ꯑꯩ ꯑꯦꯝ ꯑꯦꯝ ꯑꯦ ꯐꯥꯏꯜ ꯂꯩꯌꯦꯕ
ꯑꯣꯀꯦ ꯑꯣꯀꯦ
ꯃꯤꯁ ꯑꯣꯏ ꯃꯤꯁ ꯃꯥꯔꯁꯌꯦꯦꯜ ꯑꯥꯔꯠꯀꯤ ꯐꯥꯏꯠ ꯑꯗꯨꯒꯤ ꯐꯥꯏꯠ ꯂꯩꯌꯦꯕ ꯑꯩ ꯑꯩꯁꯨ ꯉꯁꯥꯏ ꯊꯣꯛꯇꯣꯑꯕ ꯑꯗꯨꯒꯤ ꯃꯣꯏꯒꯤ ꯉꯁꯥꯏꯒꯤ ꯄ꯭ꯔꯃꯣꯠ ꯇꯧꯕꯒꯤ ꯑꯃ ꯑꯃ ꯇꯧꯕꯒꯤ ꯉꯁꯥꯏꯒꯤ ꯍꯟꯗꯛꯁꯦ ꯈꯔ ꯊꯕꯛ ꯈꯔ ꯆꯤꯜꯂꯤ
ꯄ꯭ꯔꯣꯃꯣꯁꯟ ꯚꯤꯗꯤꯌꯣ ꯈꯔ ꯅꯝꯕꯩ ꯊꯥꯒꯠꯂꯛꯄ ꯊꯦꯡꯅꯩꯅꯦ
ꯑ ꯑꯗꯨꯗꯣ ꯑꯗꯨꯗꯣ
ꯎꯝ ꯎꯝ ꯎꯟꯗ ꯇꯥꯡ ꯀꯌꯥꯗ ꯇꯥꯔꯕ ꯅꯪꯒꯤ ꯐꯥꯏꯠꯅ
ꯇꯥꯔꯤꯛ ꯀꯨꯟꯊ꯭ꯔꯗ
ꯑꯣ
ꯇꯥꯥꯏ ꯀꯨꯟꯊ꯭ꯔꯥꯗ ꯇꯔꯦ ꯑꯗꯨ
ꯍ ꯍꯅ ꯍꯟꯗꯀꯤ ꯇꯥꯔꯤꯛ ꯀꯨꯟꯊ꯭ꯔꯥ ꯅꯠꯇ꯭ꯔꯥ
ꯑ ꯃꯥꯅꯦ ꯑꯗꯨꯗ
ꯃꯐꯝꯗꯤ ꯃꯐꯝꯗꯤ
ꯃꯐꯝꯗꯤ ꯄꯥꯎꯅꯥ ꯕꯖꯥꯔ ꯅꯥꯀꯟꯗ ꯑꯩꯈꯣꯏꯒꯤ ꯖꯤꯝ ꯑꯃ ꯂꯩꯕꯗꯣ ꯑꯗꯨꯗ ꯅꯥꯀꯟꯗ ꯍꯦꯛ ꯍꯣꯜ ꯑꯃ ꯖꯤꯝꯗꯨꯒꯤ ꯑꯩꯈꯣꯏ ꯃꯈꯥꯗꯣ ꯍꯣꯜ ꯑꯃ ꯆꯥꯎꯅ ꯂꯩꯌꯦꯕ ꯃꯊꯛꯇꯅ ꯖꯤꯝ ꯑꯣꯏꯔꯒ ꯃꯈꯥꯗꯅ ꯍꯣꯜ ꯑꯣꯏꯕ ꯍꯥꯏꯇꯥꯔꯦ
ꯑꯣ ꯑꯣꯄꯣꯅꯦꯟꯅ ꯀꯔꯤ ꯂꯝ ꯑꯣꯏꯕ
ꯑꯣꯄꯣꯅꯦꯟꯖꯦ ꯑꯩꯈꯣꯏꯒꯤ ꯀꯩꯅꯣꯗꯒꯤꯅꯦ ꯑ ꯋꯥꯡꯖꯤꯡꯗꯒꯤ
ꯋꯥꯡꯖꯤꯡꯗꯒꯤ ꯑꯣꯀꯦ ꯑꯣꯀꯦ ꯑꯦ ꯑꯗꯨꯗꯤ ꯐꯨꯅꯤꯌꯦ ꯑꯗꯨꯗꯤ ꯏꯇꯥꯎꯅ ꯐꯨꯅꯦꯕ
ꯑꯩꯁ ꯑꯩ ꯈꯔ ꯇꯧꯔꯅꯤ ꯈꯔ ꯇꯧꯔꯅꯤ ꯑꯩ ꯊꯥꯖꯩ
ꯎꯝ ꯑꯩ ꯑꯗꯤ ꯑꯗꯨ ꯏꯇꯥꯎ ꯀꯩꯅꯣꯗꯤ ꯑ ꯄ꯭ꯔꯦꯛꯇꯤꯁꯇꯤ ꯑꯗꯨꯝ ꯍꯥꯟꯅꯩ ꯖꯤꯝꯗꯨꯗ ꯇꯧꯔꯤꯝꯇꯔꯣ
ꯇꯧꯔꯤ ꯇꯧꯔꯤ ꯍꯟꯅꯩ ꯖꯤꯝꯗ ꯇꯧꯔꯤ ꯄ꯭ꯔꯦꯛꯇꯤꯁꯇꯤ ꯄ꯭ꯔꯦꯛꯇꯤꯁꯇꯤ ꯉꯁꯥꯏꯒꯤ ꯑꯈꯣꯏꯒꯤ ꯀꯣꯁꯇꯣ ꯃꯥꯅ ꯇꯧ ꯃꯥꯅ ꯂꯤꯠ ꯇꯧꯔꯒ ꯇꯧꯕꯅꯦꯕ ꯑꯁ ꯑꯗꯨ ꯄ꯭ꯔꯦꯛꯇꯤꯁꯇꯤ ꯐꯖꯅ ꯀꯜꯂꯦ ꯍꯟꯗꯛꯇꯤ
ꯑꯁ ꯑꯗꯨꯗꯤ ꯅꯪ ꯀꯩꯅꯣꯗꯤ ꯑ ꯋꯦꯠ ꯆꯤꯡꯕꯗꯤ ꯀꯌꯥꯝ ꯌꯥꯝ ꯀꯩꯅꯣ ꯀꯃꯥꯏꯅ ꯇꯧꯗꯣꯔꯤꯕ ꯀꯌꯥ ꯆꯤꯡꯗꯧꯔꯤꯕ ꯍꯧꯖꯤꯛ ꯀꯌꯥ ꯂꯩꯒꯦ
ꯍꯧꯖꯤꯛ ꯑ ꯐꯤꯞꯇꯤꯐꯥꯏꯚ ꯂꯩꯌꯦ
ꯑꯗꯣ ꯑꯗꯨꯗꯤ ꯅꯪ ꯐꯣꯔꯇꯤꯅꯥꯏꯟ ꯃꯈꯥ ꯆꯤꯡꯗꯧ ꯑꯣꯏꯔꯝꯒꯅꯤ ꯅꯠꯇ꯭ꯔꯥ ꯐꯣꯔ
ꯑꯥ ꯑꯗꯨꯃꯥꯏꯅ ꯑꯗꯨꯃꯥꯏꯅ ꯆꯥꯡꯉꯛꯇꯧ ꯃꯥꯥꯜꯂꯩ ꯑꯩꯅ ꯈꯟꯕꯗ ꯑ ꯍꯥꯏꯗꯤ ꯀꯠ ꯈꯠ ꯈꯠ ꯈꯔ ꯇꯧꯗ ꯌꯥꯔꯣꯏꯕ ꯎꯝ ꯀꯠ ꯈꯔ ꯇꯧꯗ ꯌꯥꯔꯣꯏ ꯑꯗꯨꯒ ꯀꯜ ꯈꯠ ꯇꯧꯔꯒ ꯐꯖꯅ ꯑꯝꯇꯪ ꯐꯤꯠꯇ ꯂꯩꯍꯜꯂꯀꯣ ꯎꯝ ꯃꯥꯅꯦ ꯃꯥꯅꯦ ꯃꯥꯅꯦ
ꯑꯁ ꯋꯦꯠ ꯆꯤꯡꯕꯁꯤꯁꯨ ꯃꯔꯨꯅꯤꯅꯦ ꯋꯠ ꯆꯤꯡꯕꯒꯤ ꯑꯋꯥꯕꯗꯣ ꯑꯩꯈꯣꯏ ꯇꯧꯕꯨꯗꯤ ꯇꯧꯗ꯭ꯔꯤꯀꯣ ꯑꯗꯨ ꯑꯣꯏ ꯇꯔꯖꯨ ꯎꯝ ꯅꯣꯏꯅ ꯁꯨꯝ ꯇꯧꯕꯒꯤ ꯚꯤꯗꯤꯑꯣ ꯃꯌꯥꯝꯗꯨꯎꯔꯛ ꯀꯥꯟꯁꯤꯗ ꯑꯗꯨꯝ ꯍꯥꯏꯗꯤ ꯍꯥꯎꯋꯦ ꯍꯥꯏꯇꯥꯔꯦ ꯋꯥꯕꯗꯣ
ꯎꯝ ꯑꯁ ꯋꯥꯏ ꯋꯥꯏ ꯐꯅꯋꯥꯏ ꯐꯅꯋꯥꯏ ꯀꯥꯏꯗꯩꯅꯣ ꯏꯇꯥꯎꯖꯨ ꯈꯪꯉꯝꯒꯅꯤ ꯎꯝ ꯋꯦꯠ ꯆꯤꯡꯕ ꯃꯇꯝꯁꯤ ꯉꯁꯥꯏꯒꯤ ꯆꯥꯕ ꯊꯛꯄꯁꯦ ꯑꯩꯈꯣꯏꯒꯤ ꯌꯥꯝ ꯈꯥꯏꯌꯦ
ꯎꯝ
ꯁꯤ ꯆꯥꯕ ꯌꯥꯏ ꯁꯤ ꯆꯥꯕ ꯌꯥꯗꯦꯅꯀꯣ ꯃꯥꯒꯤ ꯉꯁꯥꯏꯒꯤ ꯃꯥꯒꯤ ꯇꯥꯔꯝ ꯑꯦꯟ ꯀꯟꯗꯤꯁꯟ ꯂꯩꯗꯅ ꯁꯤ ꯇꯧꯒꯗꯝꯅꯤ ꯁꯤꯠ ꯇꯧꯔꯣꯏꯗꯕꯅꯤ ꯀꯥꯏꯅ ꯍꯥꯏꯕ ꯃꯌꯥꯝ ꯂꯩꯌꯦꯕ ꯃꯥꯒꯤ ꯀꯩꯅꯣꯖꯦ ꯑꯩꯈꯣꯏꯒꯤ ꯄꯣꯂꯤꯁꯤꯖꯦ ꯍꯥꯏꯇꯥꯔꯦ ꯑꯗꯒꯤꯗꯤ
ꯑꯗꯥꯏ ꯆꯨꯝꯕꯔ ꯕꯤꯠꯔꯨꯠꯀꯨꯝꯕ ꯀꯩꯀꯩ
ꯑ ꯆꯥꯏ ꯆꯥꯏ ꯆꯥꯏ ꯑꯈꯣꯏꯒꯤ ꯕꯤꯠꯔꯨꯝꯒꯨꯝꯕ ꯑꯗꯒꯤꯗꯤ ꯑꯈꯣꯏ ꯀꯩꯅꯣꯖꯦ ꯑꯣ ꯑꯌꯥꯝ ꯃꯇꯝꯗ ꯑꯈꯣꯏ ꯁꯥꯖꯦ ꯌꯥꯝ ꯄꯤꯖꯩꯌꯦ ꯑꯗꯨꯒ ꯑꯇꯣꯞꯄ ꯑꯩꯈꯣꯏꯒꯤ ꯂꯩꯗꯅ ꯆꯥꯛꯀꯨꯝꯕ ꯀꯩꯒꯨꯝꯕꯖꯦ ꯀꯛꯊꯠꯂꯦꯕ
ꯀꯛꯊꯠꯄ ꯍꯣꯏꯅꯦ ꯃꯣꯏꯗꯤ ꯎ ꯀꯥꯕꯅꯤꯅꯀꯣ ꯃꯣꯏꯗꯤ ꯅꯠꯇ꯭ꯔꯥ ꯑꯗꯨꯒ ꯏꯁꯥꯗ ꯄ꯭ꯔꯣꯇꯤꯟꯗꯤ ꯑꯃꯨꯛ ꯌꯥꯎꯔ ꯌꯥꯎꯗꯕ ꯌꯥꯗꯕꯅꯤꯅ ꯉꯁꯥꯏꯒꯤ ꯁꯥꯃꯒꯩꯖꯤꯖꯨ
ꯃꯥꯅ ꯁꯥ ꯂꯣꯏꯅ ꯑꯩꯈꯣꯏ ꯇꯥꯏꯅꯔꯛꯄ ꯍꯥꯏꯇꯥꯔꯦ ꯄꯨꯔꯥ
ꯎꯝ
ꯑꯗꯨꯅ ꯉꯁꯥꯏꯒꯤ ꯆꯤꯟꯖꯥꯛꯁꯤ ꯌꯥꯝ ꯏꯁꯄꯦꯁꯤꯐꯤꯛ ꯑꯣꯏꯕ ꯆꯥꯗꯕ ꯌꯥꯗꯦꯕ ꯃꯔꯨ ꯑꯣꯏꯕꯗꯣ ꯃꯥꯒꯤ
ꯀꯩꯅꯣꯒꯤ ꯏꯁꯇꯥꯃꯤꯅꯥꯒꯤ ꯇꯥꯟꯕꯒꯤ ꯂꯝꯖꯦꯟ ꯆꯦꯟꯕꯗꯤ ꯇ꯭ꯔꯦꯟꯃꯛꯇ ꯆꯦꯜꯂꯨꯔꯣ ꯅꯠꯇ꯭ꯔꯒ ꯃꯄꯥꯟꯗ ꯆꯦꯟꯕ꯭ꯔꯣ
ꯃꯄꯥꯟꯗ ꯆꯦꯜꯂꯤꯦ ꯑꯩꯗꯤ ꯃꯄꯥꯟꯗꯅ ꯐꯩꯌꯦꯅ ꯉꯁꯥꯏꯒꯤ ꯂꯩꯗꯅ ꯑꯩꯈꯣꯏꯒꯤ ꯇ꯭ꯔꯦꯠꯃꯜꯗ ꯆꯦꯟꯕꯗꯨꯗꯤ ꯉꯁꯥꯏ ꯉꯁꯥꯏꯒꯤ ꯌꯧꯗꯦꯕ ꯑꯗꯨ ꯄꯣꯠꯇꯨꯗꯤ ꯑꯗꯨꯅ ꯃꯄꯥꯟꯗ ꯁꯦꯝꯕꯁꯤꯅ ꯍꯦꯜꯂꯦꯕ ꯕ꯭ꯔꯣꯁꯨ ꯀꯩꯅꯣ ꯂꯝꯃꯦꯟ ꯆꯦꯟ ꯆꯦꯟꯗꯨ ꯈꯣꯠꯇꯨ ꯂꯩꯇꯥꯗꯦꯕ ꯑꯩꯈꯣꯏ ꯑꯗꯨꯝ ꯇꯧꯃꯤꯟꯅ ꯌꯥꯏꯅꯦ
ꯌꯥꯏ ꯌꯥꯏ ꯑꯩ ꯑꯩ ꯍꯥꯏꯔꯛꯀꯦ
ꯍꯥꯏꯔꯣ ꯍꯥꯏꯔꯣ ꯉꯁꯥꯏꯒꯤ ꯎꯝ
ꯑꯩ ꯍꯣꯏ ꯅꯪ ꯀꯩꯅꯣꯗꯨ ꯂꯥꯛꯀꯦꯅꯦ ꯐꯥꯏꯠꯇꯨ ꯂꯥꯛꯀꯦ
ꯂꯥꯛꯑꯣ ꯑꯦ ꯑꯗꯨꯗꯤ ꯑꯗꯨꯗ ꯂꯥꯛꯇ꯭ꯔꯗꯤ ꯀꯅꯥ ꯁꯞꯄꯣꯔꯠ ꯇꯧꯗꯣꯏꯕ
ꯃꯥꯅꯦ ꯃꯥꯅꯦ ꯐꯥꯏꯠꯇꯨ ꯂꯛꯀꯦ ꯐꯥꯏꯠꯇꯨ ꯂꯛꯀꯦ ꯑꯈꯣꯏ ꯂꯩꯀꯥꯏ ꯑꯉꯥꯡꯃꯈꯩ ꯄꯨꯔ ꯂꯥꯛꯑꯗꯧꯅꯤ
ꯌꯥꯏ ꯂꯥꯑꯣ ꯂꯥꯑꯣ
ꯑꯗꯨꯒ ꯂꯥꯛ ꯑꯍ ꯈꯔ ꯇꯧꯍꯜꯂꯣ ꯅꯠꯇ꯭ꯔꯥ
ꯑꯗꯨꯅꯤ ꯑꯗꯨꯅꯤ ꯑꯗꯨꯃꯥꯏꯅ ꯉꯁꯥꯏꯒꯤ ꯂꯥꯛꯇ꯭ꯔꯗꯤ ꯀꯃꯥꯏꯅ ꯇꯧꯅꯤ
ꯃꯥꯥꯟꯅꯦ ꯃꯣꯏꯁꯨ ꯈꯤꯇꯪ ꯏꯟꯁꯄꯤꯔꯦꯁꯟ ꯑꯣꯏꯍꯧꯅꯕ
ꯑꯦ ꯃꯣꯏ ꯃꯥꯅꯦ ꯃꯥꯅꯦ ꯃꯥꯅꯦ ꯃꯣꯏꯁꯨ ꯈꯔ ꯑꯩꯈꯣꯏꯒꯤ ꯉꯁꯥꯏꯒꯤ ꯃꯣꯏꯅ ꯁꯨꯃꯥꯏꯅ ꯁꯞꯄꯣꯔꯠ ꯇꯧ ꯈꯣ ꯇꯧ ꯑꯗꯩꯗꯤ ꯌꯦꯡ ꯈꯣꯠꯇꯅ ꯇꯧꯕꯗꯨꯗ ꯉꯁꯥꯏꯒꯤ ꯃꯣꯏꯗꯁꯨ ꯍꯥ ꯃꯣꯏꯅ ꯈꯔ ꯏꯟꯇꯦꯁꯇꯤꯡ ꯑꯣꯏꯝ ꯇꯥꯔꯗꯤ ꯃꯣꯏꯁꯨ ꯃꯗꯨꯒꯤꯕꯤ ꯊꯦꯛꯇꯣꯏꯅꯦꯕ ꯑꯃꯨꯛ ꯃꯣꯇꯤꯚꯦꯁꯟ ꯑꯃ ꯂꯥꯛꯇꯣꯏꯅꯤ ꯃꯥꯅꯦ ꯃꯣꯏꯗ ꯑꯦꯟꯀꯔꯦꯖ ꯇꯧꯔꯛꯇꯣꯏꯅꯤ ꯌꯥꯝ
ꯏꯟꯀꯔꯦꯖ ꯇꯧꯒꯗꯣꯏꯅꯦ ꯏꯃꯥꯅꯦꯗꯒꯤ ꯁꯥꯟꯅꯕ ꯍꯥꯏꯁꯦ ꯉꯁꯥꯏꯒꯤ ꯑꯩꯈꯣꯏꯒꯤ ꯁꯥꯟꯅꯕꯁꯤ ꯂꯥꯛ ꯀꯥꯟꯁꯤꯗꯗꯤ ꯅꯪ ꯍꯧꯖꯤꯛ ꯗꯤꯁꯤꯄ꯭ꯂꯤꯟ ꯍꯥꯏꯕ ꯑꯃ ꯄꯨꯔꯥ ꯗꯣꯏꯅꯤ ꯅꯠꯇ꯭ꯔꯥ ꯅꯤꯁꯥꯗꯒꯤ ꯂꯥꯞꯊꯣꯛꯇꯕ ꯌꯥꯔꯣꯏ ꯑꯗꯨꯅ ꯑꯩꯈꯣꯏ ꯅꯤꯁꯥ ꯄꯨꯁꯥꯗꯒꯤ ꯑꯉꯥꯡ ꯃꯈꯈꯩꯁꯤ ꯂꯥꯞꯅ ꯊꯝꯒꯦ ꯍꯥꯏꯔꯒꯗꯤ ꯁꯥꯟꯅꯕꯁꯤꯗ ꯍꯦꯟꯅ ꯐꯣꯀꯁ ꯇꯧꯕ ꯑꯃ ꯃꯊꯧ ꯇꯥꯔꯛꯑꯦꯕ
ꯎꯝ ꯑꯗꯨꯅꯤ ꯑꯗꯨꯅꯤ ꯑꯗꯨꯃꯥꯏꯅ ꯅꯠꯇꯗꯤ ꯑꯗꯨ ꯑꯗꯨꯃꯥꯏ ꯅꯠꯇꯗꯤ ꯉꯁꯥꯏꯒꯤ ꯇꯨꯡꯗ ꯂꯥꯛꯀꯗꯧꯔꯤꯕ ꯑꯩꯈꯣꯏꯒꯤ ꯅꯦꯛꯁ ꯖꯦꯅꯦꯔꯦꯁꯟꯗꯁꯨ ꯉꯁꯥꯏꯒꯤ ꯀꯔꯤ ꯀꯔꯝꯕ ꯑꯣꯏꯔꯛꯇꯣꯏꯅꯣ ꯑꯩꯈꯣꯏꯅ ꯈꯪꯕ ꯎꯕ ꯈꯪꯕ ꯎꯕ ꯉꯝꯕ ꯅꯠꯇꯦꯕ ꯑꯗꯨꯅ ꯑꯩꯈꯣꯏꯅ ꯑꯐꯕ ꯇꯧ ꯇꯥꯔꯗꯤ ꯃꯣꯏꯁꯨ ꯑꯩꯈꯣꯏꯒꯤ ꯑꯐ ꯃꯊꯧ ꯇꯝꯍꯧꯋꯤꯗꯅ ꯎꯝ ꯕ꯭ꯔꯣꯒꯤꯁꯨ ꯀꯩꯅꯣ ꯍꯥꯏꯗꯅꯦ ꯑꯥꯏ ꯑꯦꯁ ꯑꯦꯜ ꯀꯥꯎꯕꯒꯤ ꯍꯟꯗꯛ ꯑꯃ ꯂꯩꯒꯨꯝ ꯇꯧꯅꯦ
ꯑꯗꯨ ꯂꯩꯌꯦ ꯀꯩꯅꯣꯗ ꯑꯗꯣ ꯑꯗꯨꯣ ꯍꯟꯗꯛꯀꯤꯁꯤ ꯈꯤꯇꯪ ꯊꯦꯡꯗꯧ ꯃꯥꯜꯂꯦ ꯑꯗꯨꯅ ꯉꯁꯥꯏꯒꯤ ꯀꯩꯅꯣꯒꯤꯁꯦ ꯑꯩꯈꯣꯏ ꯀꯞ ꯑꯃ ꯂꯩꯕꯗꯣ ꯑꯗꯨꯒꯤ
ꯗꯧꯔ ꯀꯥꯞ
ꯗꯨꯔꯥꯟ ꯗꯨꯔꯥꯟꯒꯤꯗꯣ ꯑꯥ ꯑꯗꯨꯒꯤ ꯑꯗꯨꯒꯤꯗꯨꯗ ꯀꯥꯎꯕꯒꯤ ꯑꯣꯏꯅ ꯆꯠꯇꯧ ꯃꯥꯜꯂꯦ
ꯑꯣ ꯕ꯭ꯔꯣꯒꯤꯗꯣ ꯀꯩꯅꯣ ꯅꯠꯇ꯭ꯔꯣ ꯑꯣ ꯀꯩ ꯀꯩ ꯅꯣꯠ ꯑꯦꯢꯇ ꯑꯣ ꯕꯔꯣ ꯀꯩꯅꯣ ꯂꯦꯐ ꯋꯤꯡꯗ ꯅꯦꯟꯕꯔꯣ ꯔꯥꯏꯠ ꯋꯤꯡꯗ ꯁꯦꯝꯕ꯭ꯔꯣ ꯃꯤꯠ ꯆꯦꯟꯂꯤꯕꯣ ꯔꯥꯏꯔ ꯋꯤꯡ ꯑꯣ ꯑꯁ ꯈꯣꯡ ꯋꯦꯟꯇꯤ ꯐꯖꯔꯝꯃꯅꯤ
ꯑꯁ ꯈꯔ ꯇꯧꯔꯦ
ꯎꯝ ꯊꯦꯛꯄꯤ ꯈꯣꯠꯄꯤ ꯉꯁꯥꯏꯒꯤ ꯔꯣꯅꯥꯜꯗꯣꯦ ꯃꯦꯁꯤꯗꯤ ꯀꯩꯁꯨ ꯍꯦꯜꯂꯝꯃꯣꯏꯕ
ꯍꯥꯏꯗꯤ ꯒꯣꯜꯁꯤ ꯆꯟꯕꯗꯒꯤ ꯑꯦꯁꯤꯁꯁꯤꯅ ꯍꯦꯟꯅ ꯁꯨꯝ ꯄꯦꯟꯖꯕꯗꯣ ꯑꯗꯨ ꯇꯧꯋꯦꯕ ꯍꯥꯏꯗꯤ ꯉꯁꯥꯏꯒꯤ ꯀꯩꯅꯣꯅ ꯍꯥꯏꯗꯤ ꯄꯁꯁꯤꯡꯁꯤꯡꯁꯤ ꯈꯤꯇꯪ ꯐꯖꯍꯟꯕ ꯑꯗꯨꯒ ꯉꯁꯥꯏꯒꯤ ꯈꯪꯗꯦ ꯃꯤꯉꯣꯟꯗ ꯑꯦꯁ ꯑꯦꯁ ꯄꯤꯕꯁꯤꯅ ꯍꯦꯟꯅ ꯏꯁꯥꯗ ꯁꯦꯇꯤꯁꯐꯦꯛꯁꯟ ꯐꯪꯕꯗꯨ
ꯑꯣ ꯑꯩꯁ ꯎꯝ ꯃꯥ ꯆꯨꯝꯃꯦ ꯆꯨꯝꯃꯦ ꯆꯨꯝꯃꯦ ꯆꯨꯝꯃꯦ ꯆꯨꯝꯃꯦ ꯑꯩꯗꯤ ꯑꯩꯗꯤ ꯀꯩꯅꯣꯅ ꯍꯦ ꯄꯥꯝꯕ ꯍꯦꯜꯂꯤꯗ ꯑꯦꯁꯤꯁꯀꯨꯝꯕ ꯀꯩꯒꯨꯝꯕ ꯄꯤꯕ ꯃꯤꯁꯦ
ꯎꯝ ꯁꯤ ꯑꯗꯨꯅ ꯃꯣꯏ ꯃꯣꯏꯅ ꯉꯁꯥꯏꯒꯤ ꯃꯥꯅꯦ ꯃꯣꯏ ꯄꯤꯗ꯭ꯔꯥ ꯆꯠꯂꯣꯏꯗ꯭ꯔꯦꯅꯤ ꯅꯠꯇ‍꯭ꯔꯥ ꯐꯖꯅ ꯃꯔꯛ ꯃꯣꯏꯅ ꯃꯤꯗꯅ ꯍꯥꯏꯗꯤ ꯐꯖꯅ ꯈꯥꯏꯕꯤꯗ꯭ꯔꯒꯗꯤ ꯅꯠꯇ꯭ꯔꯥ
ꯃꯥꯅꯦ ꯃꯥꯅꯦ ꯃꯥꯅꯦ
ꯑꯗꯨ ꯀꯩꯅꯣꯝꯇ ꯍꯪꯒꯦꯅꯤ ꯉꯁꯥꯏꯒꯤ ꯅꯪ ꯏꯇꯥꯎ ꯍꯣꯏꯒꯤ ꯀꯣꯆꯀꯤ ꯃꯈꯥꯁꯤꯗꯅ ꯑꯉꯥꯡ ꯀꯌꯥꯝ ꯁꯥꯟꯅꯔꯤꯅꯣ
ꯑꯩꯈꯣꯏ ꯑꯩꯈꯣꯏꯒꯤ ꯉꯁꯥꯏꯒꯤ ꯑꯩꯈꯣꯏꯒꯤ ꯖꯨꯅꯤꯌꯔ ꯑꯌꯥꯝꯕꯅ ꯖꯨꯅꯤꯌꯔ ꯂꯣꯏ ꯑꯣꯏꯈꯔꯦꯀꯣ ꯑꯗꯨ ꯃꯣꯏ ꯉꯁꯥꯏꯒꯤ ꯀꯨꯟꯃꯨꯛ ꯆꯥꯡ ꯍꯥꯏꯇꯥꯔꯦ ꯑꯗꯨꯒ ꯃꯣꯏꯁꯦ ꯃꯥꯒꯤ ꯃꯈꯥꯗꯣꯏ ꯇ꯭ꯔꯦꯅꯤꯡ ꯇꯧꯔ ꯂꯩꯔꯤꯕ ꯍꯧꯖꯤꯛꯁꯦ ꯍꯥꯏꯗꯤ ꯃꯣꯏꯁꯦ ꯃꯣꯏꯁꯦ ꯑꯩꯈꯣꯏꯒꯤ ꯂꯤꯒꯅꯁ ꯀꯥꯡꯕꯨꯅꯦꯕ ꯑꯗꯨꯒ ꯑꯩꯈꯣꯏꯒꯤ ꯄ꯭ꯔꯣꯐꯦꯁꯟꯅꯜ ꯀꯥꯡꯕꯨꯗ ꯑꯩꯈꯣꯏ ꯂꯩꯔꯤꯁꯦ ꯍꯧꯖꯤꯛ ꯑꯩꯈꯣꯏ ꯃꯉꯥ ꯂꯩ ꯑꯩꯈꯣꯏ ꯃꯉꯥꯃꯨꯛ ꯂꯣꯏꯊꯣꯛꯇꯣꯏꯅꯦ ꯍꯧꯖꯤꯛꯀꯤ ꯀꯩꯅꯣꯁꯤꯗ ꯑꯩꯈꯣꯏꯒꯤ ꯑꯦꯝ ꯑꯦꯝ ꯑꯦ ꯐꯥꯏ꯭ꯠ ꯍꯧꯖꯤꯛꯀꯤ ꯄꯥꯎꯅꯥ ꯕꯖꯥꯔꯒꯤ ꯅꯥꯀꯟꯒꯤ ꯇꯧꯗꯣꯏꯁꯦ ꯑꯥ ꯁꯤꯗ ꯑꯩꯈꯣꯏ ꯃꯉꯥ ꯊꯣꯛꯇꯣꯏꯅꯦꯕ
ꯎꯝ ꯑꯠꯆꯥ ꯑꯗꯨꯒ ꯀꯩꯅꯣ ꯀꯩꯅꯣꯗꯤ ꯑꯣꯏ ꯑꯗꯨꯝ ꯑꯗꯨꯗꯤ ꯃꯤ ꯃꯈꯩꯗꯨꯗꯤ ꯏꯇꯥꯎ ꯍꯣꯏ ꯃꯅꯥꯛꯇꯒꯤ ꯂꯣꯏꯅ ꯑꯣꯏꯕ꯭ꯔꯥ ꯈꯦꯛꯃꯟꯗꯒꯤ
ꯑꯣ ꯑꯣꯏꯗꯦ ꯑꯣꯏꯗꯦ ꯈꯦꯡꯃꯟꯗꯒꯤ ꯑꯩꯈꯣꯏ ꯑꯩ ꯈꯦꯡꯃꯟꯗꯒꯤꯗꯤ ꯑꯩ ꯏꯊꯟꯗꯅꯤ ꯑꯗ ꯑꯩꯈꯣꯏꯒꯤ ꯉꯁꯥꯏ ꯉꯁꯥꯏꯒꯤ ꯂꯩꯗꯅ ꯊꯧꯕꯥꯜꯒꯤ
ꯎ ꯍꯧꯖꯤꯛ ꯑꯩ ꯅꯍꯥꯟ ꯇꯥꯒꯥꯟꯗ ꯀꯛꯆꯤꯡ ꯑꯉꯥꯡ ꯈꯔꯗꯤ ꯌꯥꯎꯔꯣꯏꯗꯦ ꯍꯥꯏꯕꯕꯨꯗꯤ ꯇꯧꯕꯅꯤꯅꯦ ꯄ꯭ꯔꯣꯐꯦꯁꯅꯦꯜꯕꯨꯗꯤ ꯑꯣꯏꯔ ꯀꯔꯝꯗꯧ ꯃꯥꯟꯗ꯭ꯔꯤ ꯃꯣꯏꯗꯣ
ꯄ꯭ꯔꯣꯐꯦꯁꯟꯅꯦ ꯑꯃ ꯌꯥꯎꯋꯦ ꯃꯥꯁꯨ ꯊꯣꯛꯇꯣꯏꯅꯦ ꯑꯥ ꯑꯃ ꯌꯥꯎꯋꯦ ꯆꯨꯝꯅꯥꯡ ꯍꯥꯏꯌꯦ
ꯆꯨꯝꯅꯥꯡꯗꯒꯤ ꯑꯣ ꯈꯪꯒꯨꯜꯇꯧꯏ ꯈꯪꯒꯨꯝꯇꯧꯏ
ꯑꯣ ꯑꯗꯨ ꯑꯗꯨꯗꯒꯤ ꯑꯃ ꯌꯥꯎꯔꯤꯌꯦ
ꯑꯣ ꯃꯥꯁꯨ ꯃꯥꯁꯨ ꯍꯟꯗꯛ ꯑꯗꯨꯗꯤ ꯐꯨꯅꯗꯣꯏꯔ‌ꯣ ꯃꯥꯁ‌ꯨ
ꯃꯥꯅꯦ ꯃꯥꯁꯨ ꯐꯨꯅꯗꯣꯏꯅꯤ ꯃꯥꯁꯨ ꯐꯨꯅꯗꯣꯏꯅꯤ ꯃꯥꯏ ꯑꯣꯄꯣꯅꯦꯟꯗꯣ ꯑꯩꯅ ꯈꯪꯕꯗ ꯑꯥ ꯀꯩꯅꯣꯗꯒꯤ ꯇꯥꯝꯗꯧ ꯃꯥꯜꯂꯦ ꯀꯕ ꯑꯩꯈꯣꯏꯒꯤ ꯁꯤꯡꯖꯃꯩ ꯍꯥꯏꯕꯗꯣ ꯎꯝ ꯑ ꯑꯗꯥꯏ ꯑꯗꯩ ꯆꯥꯝꯗ ꯃꯥꯜꯂꯦ ꯃꯥꯒꯤ ꯄꯨꯔꯦꯟꯗ ꯑꯩꯅ ꯈꯟꯕꯗ ꯑꯗꯨꯒꯤ ꯑꯣꯏ ꯑꯗꯨꯝ ꯇꯧꯕꯅꯦ
ꯑꯇꯣꯞꯄ ꯑꯩꯈꯣꯏꯒꯤ ꯀꯩꯅꯣꯗꯤ ꯇ꯭ꯔꯥꯏꯕꯦꯜ ꯏꯆꯤꯜ ꯏꯅꯥꯎꯁꯤꯡꯁꯤ ꯌꯥꯎꯗꯕ ꯀꯩꯅꯣꯁꯦ
ꯍꯟꯗꯛꯀꯤꯁꯦ ꯉꯁꯥꯏꯒꯤ ꯃꯣꯏ
ꯀꯩ ꯀꯩꯒ‌‌ꯦꯀꯣ
ꯌꯥꯎꯔꯛꯀꯅꯤ ꯌꯥꯎꯔꯛꯀꯅꯤ ꯃꯣꯏꯁꯨ ꯌꯥꯎꯔꯛꯀꯅꯤ ꯑꯩꯅ ꯉꯁꯥꯏꯒꯤ ꯀꯩꯅꯣꯗꯣ ꯃꯣꯏ ꯃꯃꯤꯡ ꯃꯊꯥꯁꯤꯡꯗꯣ ꯈꯪꯖꯤꯟꯗꯕ ꯑꯩꯈꯣꯏꯅ ꯑꯃꯨꯛ ꯐꯣꯀꯁ ꯇꯧꯔꯤꯁꯤꯅ ꯑꯩꯈꯣꯏꯒꯤ ꯑꯣꯄꯣꯅꯦꯟꯁꯦ ꯑꯩꯒꯤ ꯇꯥꯗ꯭ꯔꯤꯕ ꯑꯣꯄꯣꯅꯦꯟꯁꯦ ꯁꯤ ꯏꯁꯇꯗꯤ ꯇꯧꯕꯅꯦ ꯑꯩꯈꯣꯏꯗꯅ ꯑꯥ ꯑꯥ ꯑꯩꯈꯣꯏꯅ ꯑꯗꯨꯅ ꯏꯁꯇꯗꯤ ꯇꯧꯕ ꯑꯩꯈꯣꯏꯅ ꯑꯃꯨꯛ
ꯎꯝ ꯍꯣꯏ ꯉꯁꯥꯏꯒꯤ ꯑꯣꯄꯣꯅꯦꯟꯁꯤ ꯔꯦꯁꯂꯔ ꯑꯣꯏꯅ ꯐꯖꯅ ꯇꯧꯔꯒ ꯑꯩꯈꯣꯏꯒꯤ ꯒ꯭ꯔꯥꯎꯟ ꯒ꯭ꯔꯥꯎꯟ ꯒ꯭ꯔꯥꯎꯟ ꯐꯥꯏꯠ ꯇꯧꯔꯤꯕ꯭ꯔꯥ ꯅꯠꯇ꯭ꯔꯒꯅ ꯗꯥꯏꯔꯦꯛ ꯃꯊꯛ ꯇ ꯑꯗꯨꯝꯞ ꯑꯞ ꯐꯥꯏ ꯏꯌꯥꯔ ꯐꯥꯏꯠ ꯇꯧꯕ꯭ꯔꯥ ꯍꯥꯏꯗꯤ ꯀꯃꯥꯏꯅ ꯑꯗꯨꯒꯨꯝꯕꯗꯨꯣ ꯈꯤꯇꯪ ꯌꯦꯡꯗ ꯌꯥꯔꯣꯏꯅ
ꯃꯥꯅ ꯃꯥ ꯑꯗꯨꯝꯕ ꯌꯦꯡꯊꯗꯕ ꯑꯗꯨꯅ ꯃꯣꯏꯒꯤ ꯍꯤꯁꯇ꯭ꯔꯤ ꯊꯤꯒꯠꯄ
ꯇꯥꯎꯗꯤ ꯀꯔꯝꯕꯅ ꯈꯔꯍ‌ꯦꯟꯅ ꯄꯥꯝꯒꯦ ꯃꯊꯛꯇ ꯍꯥꯏꯗꯤ ꯊꯤꯟꯅꯕꯅ ꯈꯔ ꯄꯥꯝꯕ꯭ꯔꯥ ꯍꯥꯏꯗꯤ ꯅꯣꯏ ꯒ꯭ꯔꯥꯎꯟꯗꯒꯤ ꯆꯪꯉꯒ ꯇꯧꯕꯁꯤ ꯑꯦꯇꯦꯛ ꯁꯤꯒꯤ ꯑꯦꯄ꯭ꯔꯣꯆꯁꯤꯅ ꯀꯔꯝꯕ ꯀꯔꯝꯕꯅ ꯈꯤꯇꯪ ꯏꯟꯇꯔꯦꯁꯇꯤꯡ ꯑꯣꯏꯒꯦ ꯏꯇꯥꯎꯗ‌ꯦ
ꯑꯩ ꯑꯩꯒꯤꯁꯦ ꯑꯩꯗꯤ ꯍꯦꯛꯇ ꯉꯁꯥꯏꯒꯤ ꯂꯩꯗꯅ ꯑꯩꯈꯣꯏ ꯑꯩꯗꯤ ꯍꯧꯔꯛꯄꯗꯒꯤꯁꯨ ꯀꯩꯅꯣꯗꯤ ꯍꯧꯔꯛꯑꯦꯕ ꯑꯩꯈꯣꯏꯒꯤ ꯋꯁꯨꯗꯤ ꯍꯧꯔꯛꯑꯦꯕ ꯑꯗꯩ ꯑ ꯋꯁꯨꯗꯤ ꯍꯧꯔꯛꯑꯦ ꯑꯥ ꯃꯊꯛꯀꯤ ꯑꯗꯩ ꯇꯧꯔꯦ ꯑꯗꯩꯗꯤ ꯑꯃꯨꯛ ꯉꯁꯥꯏꯒꯤ ꯑꯗꯨ ꯂꯣꯏꯔꯕ ꯃꯇꯨꯡꯗ ꯑꯃꯨꯛ ꯑꯩ ꯀꯩꯅꯣꯒꯤ ꯖꯨꯗꯣꯒꯤ ꯀꯔꯤ ꯖꯨꯗꯣꯒꯤ ꯆꯠꯂꯨꯔꯦ ꯑꯗꯩ ꯑꯗꯨ ꯆꯠꯂꯨꯔꯦ ꯑꯗꯨ ꯂꯣꯏꯔꯒ ꯑꯃꯨꯛ ꯑꯃꯨꯛ ꯀꯩꯅꯣꯗ ꯍꯈꯣꯏ ꯈꯔꯪ ꯍꯈꯣꯏꯒꯤ ꯂꯩꯗꯅ ꯈꯨꯠꯇ ꯑꯃꯨꯛ ꯐꯣꯔꯁ ꯂꯩꯅꯕꯅ ꯀꯛꯆ ꯌꯛ ꯇꯝꯁꯤꯜꯂꯨꯔꯦꯃꯣꯛ ꯑꯗ ꯑꯗꯨꯗꯒꯤ ꯄꯨꯂꯞ ꯄꯨꯂꯞ ꯃꯤꯡꯁꯅꯦ ꯄꯨꯂꯞ ꯃꯤꯁꯅꯤ ꯑꯍꯥꯟꯕꯗ ꯑꯩ ꯀꯩꯅꯣ ꯑꯗꯨ ꯇꯧꯔꯝꯃꯦ ꯀꯤꯕꯣꯛꯁꯤꯡ ꯇꯧꯔꯝꯃꯦ
ꯎꯝ ꯎꯝ ꯎꯝ
ꯇꯧꯔꯝꯕꯗꯒꯤꯗꯤ ꯑꯃꯨꯛ ꯇꯤ ꯋꯣꯛꯁꯤꯡ ꯇꯕꯨ ꯑꯗꯨꯝ ꯉꯁꯥꯏꯒꯤ ꯑꯗꯨꯝ ꯀꯩ ꯍꯥꯏꯅꯤ ꯒꯣꯜ ꯃꯦꯗꯜ ꯂꯧꯕ ꯉꯝꯃꯤꯑꯕ ꯑꯩꯈꯣꯏꯒꯤ ꯀꯩꯅꯣ ꯏꯁꯇꯦꯠꯀꯤꯀꯣ ꯑꯥ ꯑꯥ ꯑꯗꯨ ꯑꯗꯒꯤ ꯑꯗꯨ ꯑꯗꯨꯅꯦ ꯑꯗꯨ ꯑꯗꯨꯗꯩ ꯂꯣꯏꯔꯒ ꯀꯩꯅꯣꯗ ꯂꯥꯛꯄꯅꯦꯕ ꯑꯗꯨꯗꯩꯗꯤ ꯑꯦꯝ ꯑ ꯃ ꯑꯗꯨꯝ ꯂꯥꯛꯁꯤꯟꯕꯅꯦꯕ
ꯎꯝ ꯑꯦꯝ ꯑꯦꯝ ꯑꯦꯁꯤꯅ ꯉꯁꯥꯏꯒꯤ ꯚꯦꯔꯥꯏꯇꯤ ꯄꯨꯜꯂꯞ ꯁꯨꯔꯛꯄꯅꯤꯅ ꯅꯠꯇ꯭ꯔꯥ
ꯁꯨꯏ ꯁꯨꯏꯁꯤ ꯃꯥꯅ ꯄꯨꯂꯞ ꯁꯨꯕꯤꯅꯤ ꯃꯥꯅ ꯑꯃꯨꯛ ꯍꯦꯛꯇ ꯃꯥꯗꯤ ꯑꯣꯄꯦꯟ ꯐꯥꯏꯠꯅꯦ ꯃꯥꯗꯤ ꯑꯗꯨꯅ ꯁꯤꯗ ꯃꯥꯏ ꯑꯣꯟꯁꯤꯜꯂꯒꯦꯅ ꯃꯥꯅ ꯄꯩꯁꯥꯁꯨ ꯆꯥꯎꯕ ꯍꯦꯜꯂꯦ
ꯍꯣꯏ ꯏꯇꯥꯎꯒꯤ ꯃꯃꯥꯡ ꯑꯃꯨꯛ ꯌꯦꯡꯉꯝꯕꯩꯗꯨꯗꯗꯤ ꯏꯇꯥꯎꯒꯤ ꯑꯗꯨꯒꯤ ꯀꯤꯛꯇꯣ ꯐꯖꯕꯅꯦ ꯋꯨꯁꯨꯒꯤꯀꯣ ꯑꯗꯨꯗꯩ ꯂꯥꯛꯑꯒ ꯇꯧꯈꯤꯕꯅꯤꯅ ꯉꯁꯥꯏꯒꯤ ꯍꯦꯛꯇꯒꯤ ꯅꯥꯀꯟꯗꯒꯤ ꯎꯛꯅ ꯊꯥꯔꯛꯄꯒꯤ ꯐꯠꯇꯕꯅꯤ ꯍꯥꯏꯗ ꯐꯁꯗ
ꯑꯦ ꯃꯥ ꯃꯤꯅꯠ ꯀꯩꯅꯣ ꯐꯥꯔꯣꯏꯗ ꯃꯤꯅꯠ ꯐꯥꯔꯣꯏꯗ ꯀꯣꯅꯥꯅ ꯉꯁꯥꯏꯒꯤ ꯃꯥꯒꯤ ꯑꯍꯥꯟꯕ ꯊꯣꯛꯂꯛꯄꯒꯤꯗ ꯑꯩꯈꯣꯏꯒꯤ ꯀꯩꯅꯣꯗ ꯂꯣꯏꯁꯟꯕꯗꯣ ꯁꯦꯀꯦꯟꯗ ꯂꯣꯏꯁꯟꯕꯗꯣ ꯑꯗꯨꯃꯥꯏꯅ ꯁꯦꯀꯦꯟ ꯆꯠꯄꯗ ꯍꯦꯛꯇ ꯃꯤꯅꯠ ꯐꯥꯗ꯭ꯔꯤ ꯃꯗꯨ ꯂꯣꯏꯁꯤꯜꯂꯗꯕꯅꯤ
ꯎꯝ ꯎꯝ ꯑꯗꯨꯅ ꯑꯗꯨ ꯑꯗꯨꯃꯥꯏꯅ ꯇꯧꯁꯤꯜꯂꯣꯑꯣ ꯈꯤꯇꯪ ꯑꯩꯈꯣꯏ ꯂꯥꯎꯅꯕ ꯔꯦꯗꯤ ꯂꯩꯒꯗꯧꯅꯦ
ꯂꯥꯎꯁꯤꯜꯣ ꯂꯥꯎꯁꯤꯜꯣ ꯅꯣꯏ ꯂ ꯂꯧꯁꯤꯟꯗꯗꯤ ꯏꯃꯥꯏꯅ ꯂꯧꯁꯤꯟꯗꯗꯤ ꯑꯗꯨ ꯀꯅꯥ ꯂꯥꯎꯒꯅꯤ ꯍꯥꯏꯗꯤ ꯃꯤꯅ ꯍꯦꯟꯅ ꯂꯥꯎꯖꯤꯡꯈꯁꯨ ꯑꯩꯉꯣꯟꯗ ꯀꯣꯟꯐꯤꯗꯦꯟ ꯋꯥꯠꯂꯦꯕ
ꯏꯇꯥꯎꯒꯤꯗꯃꯛ ꯑꯩꯈꯣꯏꯅ ꯀꯩꯅꯣꯗꯣ ꯃꯅꯤꯄꯨꯔ ꯐ꯭ꯂꯦꯛꯇꯨꯃꯗꯤ ꯑꯩꯈꯣꯏ ꯄꯨꯔꯛꯑꯒꯦ
ꯑꯦ ꯄꯔꯛꯑꯣ ꯄꯨꯔꯣꯔꯛꯑꯣ ꯄꯣꯔꯛꯑꯣ ꯑꯗꯨꯃꯗꯤ ꯄꯨꯕꯤꯔꯛꯑꯣ ꯍꯣꯔꯦꯡ ꯍꯣꯔꯦꯡ
ꯑꯩ ꯍꯣꯔꯦꯟ ꯊꯣꯛꯄꯒꯤꯁꯨ ꯍ ꯍ ꯍꯣꯏ ꯍꯧꯕꯒ ꯑꯦꯟꯇ꯭ꯔꯤ ꯇꯧꯕꯒꯤ ꯊꯣꯛꯄꯗꯣ ꯑꯗꯨꯁꯨ ꯍꯥꯏꯐꯦꯠ ꯑꯩꯈꯣꯏ ꯃꯅꯤꯄꯨꯔꯒꯤ ꯐ ꯐꯤꯔꯥꯥꯟꯗ
ꯇꯧꯁꯤ ꯇꯧꯁꯤ ꯌꯥꯏ ꯌꯥꯏ ꯌꯥꯏ ꯌꯥꯏꯌꯦ ꯌꯥꯏꯌꯦ ꯌꯥꯏ ꯌꯥꯏ ꯑꯄꯨꯟꯕ ꯃꯅꯤꯄꯨꯔꯒ ꯍꯥꯏꯔꯒ ꯃꯥꯅꯦ ꯃꯥꯅꯦ
ꯑꯩꯈꯣꯏ ꯑꯉꯥꯡꯈꯩ ꯇꯧꯔꯒ
ꯌꯥꯏ ꯌꯥꯏ ꯌꯥꯏ ꯄꯨꯕꯤꯔꯣ ꯄꯨꯕꯤꯔꯛꯣ ꯑꯗꯨ ꯌꯥꯝ ꯅꯨꯡꯉꯥꯏꯔꯦ ꯑꯗꯨꯃꯥꯏꯅ ꯁꯞꯄꯣꯔꯠ ꯇꯧꯕꯤꯔꯣ ꯌꯥꯝ ꯅꯨꯡꯉꯥꯏꯅꯤ ꯏꯇꯧꯅ ꯑꯗꯨꯃꯥꯏꯅ ꯇꯧꯕꯤꯔꯛꯄꯗꯣꯀꯣ ꯑꯗꯨꯒꯤꯗꯤ ꯑꯩ ꯅꯨꯡꯉꯥꯏꯖꯅꯤ ꯍꯥꯏꯇꯥꯔꯦ ꯃꯥꯅꯦ ꯃꯥꯅꯦ
ꯏꯇꯥꯎꯁꯦ ꯍꯧꯖꯤꯛꯀꯤ ꯍꯥꯏꯗꯤ ꯏꯇꯥꯎꯁꯦ ꯍꯧꯖꯤꯛꯀꯤ ꯑꯣꯄꯣꯅꯦꯟꯁꯤ ꯌꯦꯛꯅꯕ ꯅꯠꯇꯦ ꯔꯥꯏꯕꯦꯜꯅꯦꯕ ꯍꯥꯏꯗꯤ ꯑꯩꯈꯣꯏꯗꯒꯤ ꯑꯩꯈꯣꯏ ꯏꯔꯝꯗꯝ ꯃꯆꯥ ꯑꯗꯨꯅꯦꯕ ꯉꯁꯥꯏ ꯑꯗꯨ ꯏꯁꯄꯣꯔꯠꯁꯤꯗ ꯑꯩꯈꯣꯏꯁꯤ ꯀꯩꯅꯣꯁꯤ ꯀꯝꯄꯤꯠ ꯇꯧꯅꯔꯒ ꯍꯥꯏꯗꯤ ꯏꯝꯄ꯭ꯔꯚ ꯍꯦꯟꯅ ꯇꯧꯔꯒ ꯁꯤꯗꯒꯤ ꯍꯌꯦꯡ ꯃꯄꯥꯟ ꯊꯣꯛꯂꯛꯑꯒ ꯅꯠꯇ꯭ꯔꯥ ꯅꯦꯁꯅꯦꯜ ꯊꯣꯛꯂꯛꯑꯒ ꯑꯗꯒꯤ ꯑꯃꯨꯛ ꯍꯌꯦꯡ ꯏꯟꯇꯔꯅꯦꯁꯅꯦꯜ ꯂꯦꯚꯦꯜꯒꯤ ꯊꯥꯛꯇ ꯑꯃꯨꯛ ꯉꯝꯅꯕ ꯑꯗꯨꯒꯤ ꯀꯩꯅꯣꯗ ꯁꯥꯟꯅꯒꯗꯧ
ꯃꯥꯅꯦ ꯃꯥꯅꯦ ꯃꯥꯅꯦ ꯃꯥꯅꯦ ꯄꯨꯟꯅ ꯆꯥꯎꯈꯠꯃꯤꯟꯅꯅꯕ ꯑꯩꯈꯣꯏ ꯑꯐꯕ ꯑꯃ ꯈꯟꯕꯅꯤꯗ ꯑꯩꯈꯣꯏ ꯃꯔꯛꯇꯒꯤ ꯑꯐꯕ ꯑꯃ ꯈꯟꯗꯣꯛꯄꯅꯦꯕ
ꯃꯥꯅꯦ ꯃꯥꯅꯦ
ꯑꯩꯈꯣꯏꯅ ꯐꯨꯅꯔꯦꯅ ꯑꯩꯈꯣꯏ ꯌꯦꯛꯅꯕ ꯅꯦ
ꯌꯦꯛꯅꯕ ꯅꯠꯇꯦꯕ ꯄꯥꯔꯁꯣꯅꯦꯜ ꯑꯗꯨꯗ ꯄꯥꯔꯁꯣꯅꯦꯜ ꯇꯥꯔꯒꯗꯤ ꯌꯥꯝ ꯊꯤꯅ ꯑꯩꯈꯣꯏꯒꯤ ꯑꯟꯄ꯭ꯔꯣꯐꯦꯁꯅꯦꯜ ꯑꯣꯏꯕꯕꯥ
ꯃꯥꯅꯦ ꯃꯥꯅꯦ ꯃꯥꯅꯦ ꯃꯥꯅꯤ ꯑꯟꯄ꯭ꯔꯣꯐꯦꯁꯟꯅꯜ ꯑꯣꯏꯔꯅꯤ ꯑꯗꯨꯗꯤ ꯍꯧꯖꯤꯛꯀꯤ ꯑꯩꯈꯣꯏꯅ ꯇꯧꯔꯤꯁꯤ ꯑ ꯑꯣꯅꯤ ꯉꯁꯥꯏꯒꯤ꯫ ꯑꯦ ꯁꯨꯃꯥꯏꯅ ꯇꯧꯗꯅ ꯁꯨꯝꯕ ꯃꯍꯤ ꯑꯃ ꯂꯩ ꯃꯍꯤꯗꯣ ꯑꯩꯅ ꯉꯁꯥꯏꯒꯤꯗꯅ ꯄ꯭ꯔꯦꯛꯇꯤꯁꯀꯤ ꯃꯇꯨꯡ ꯃꯇꯨꯡꯏꯟꯅ ꯗꯤꯁꯤꯄ꯭ꯂꯤꯟꯒꯤ ꯃꯇꯨꯡ ꯃꯇꯨꯡꯏꯟꯅ ꯁꯨꯃꯥꯏꯅ ꯑꯩꯅ ꯁꯨꯃꯥꯏꯅ ꯇꯧꯕ ꯉꯝꯃꯤ ꯅꯪ ꯁꯣꯠꯇ꯭ꯔꯒꯗ ꯇꯧꯕ ꯉꯝꯃꯣꯏ ꯍꯥꯏꯕꯗꯣ ꯉꯁꯥꯏꯒꯤ ꯃꯌꯥꯝꯗ ꯎꯠꯄꯩ ꯋꯥꯅꯦꯕ ꯃꯤꯌꯥꯝꯗꯀꯣ ꯌꯦꯡꯉꯤꯕ
ꯃꯃꯥꯡꯒꯤ ꯑꯃꯨꯛꯇ ꯏꯇꯥꯎꯒꯤ ꯈꯣꯡꯗ ꯈꯤꯇꯪ ꯏꯟꯖꯔꯤ ꯂꯩꯒꯦ ꯇꯧꯕꯗꯨꯗꯤ ꯐꯔꯕ
ꯍꯧꯖꯤꯛ ꯉꯁꯥꯏꯒꯤ ꯔꯤꯀꯣꯕꯔꯤ ꯐꯟ ꯇꯧꯔꯦ